ꯍꯜꯂꯣ
ꯀꯔꯤ ꯇꯧꯕ꯭ꯔꯣ
ꯑ ꯑꯗꯨꯝ ꯂꯩꯌꯦ ꯔꯨꯝꯗ
ꯀꯔꯤ ꯐꯣꯟ ꯌꯦꯡꯕ ꯇꯤꯚꯤ ꯌꯦꯡꯕ
ꯑꯥ ꯁ ꯃꯆꯥ ꯃꯆꯥ ꯌꯦꯡꯕꯅꯤꯅ ꯅꯪꯗꯤ
ꯑꯩ ꯐꯝꯃꯦ ꯑꯩ ꯁꯥꯟꯅꯕ ꯆꯠꯂꯨꯕꯒꯤ ꯋꯥꯔꯦ
ꯑꯣ ꯅꯪ ꯀꯔꯤ ꯁꯥꯟꯅꯕ꯭ꯔꯣ
ꯈꯣ ꯈꯣ ꯈꯣ ꯈꯣ ꯁꯥꯟꯕꯅꯤ
ꯑꯣ ꯅꯪ ꯑ ꯀꯩꯅꯣ ꯏꯁꯄꯣꯔꯠꯁ ꯇꯣꯔꯅꯥꯃꯦꯟꯒꯨꯝꯕ ꯌꯥꯎꯒꯦ ꯇꯧꯕ꯭ꯔꯣ
ꯏ ꯌꯥꯎꯋꯦ ꯑꯩꯒꯤ ꯅ ꯑꯩ ꯗꯤꯁꯇ꯭ꯔꯤꯛ ꯂꯦꯚꯦꯜ ꯁꯥꯟꯅꯈ꯭ꯔꯦ ꯃꯊꯪꯗ ꯏꯁꯇꯦꯠ ꯂꯦꯚꯦꯜ ꯁꯥꯟꯅꯒꯗꯧꯅꯦ ꯈꯣꯈꯣꯒꯤ
ꯑꯣ ꯌꯥꯝ ꯐꯩꯌꯦ ꯅꯨꯄꯤꯅ ꯏꯁꯄꯣꯔꯠꯁ ꯁꯥꯟꯅꯕ ꯑꯩ ꯌꯥꯝ ꯀꯩꯅꯣ ꯌꯥꯝ ꯔꯦꯁꯄꯦꯛ ꯇꯧꯋꯦ ꯑꯩꯗꯤ
ꯎꯝ ꯎꯝ ꯃꯥꯅꯦ ꯑꯩꯈꯣꯏꯒꯤ ꯏꯄꯥꯗꯤ ꯂꯥꯏꯔꯤꯛ ꯑꯗꯨ ꯑꯗꯥ ꯍꯥꯏꯗꯤꯃꯥꯏꯅ ꯁꯥꯟꯅꯑꯣꯗꯅꯤ ꯑꯗꯨ ꯑꯩꯗꯤ ꯋꯥꯏ
ꯎꯝ ꯋꯥꯕꯗꯣ ꯐꯕꯅꯤ ꯑꯩꯈꯣꯏ ꯍꯛꯆꯥꯡ ꯋꯥꯍꯟ ꯋꯥꯍꯟꯕꯗꯨ ꯐꯕꯅꯦ
ꯐꯩꯌꯦ ꯈꯪꯉꯦ ꯑꯗꯣ ꯐꯩꯌꯦ ꯈꯪꯉꯦ ꯑꯗꯣ ꯑꯁ ꯈꯣꯈꯣꯗꯗꯤ ꯌꯦꯡꯉꯣꯅꯦ ꯃꯤꯗꯣ ꯐꯪꯅꯉꯥꯏ ꯇꯥꯟꯅꯕꯗ ꯑꯩ ꯁꯤꯒꯦ ꯇꯧꯋꯦ
ꯎꯝꯝ ꯍꯣꯏ ꯑꯗꯨꯝ ꯋꯥ ꯋꯥ ꯑꯗꯨ ꯋꯥꯒꯅꯤ ꯍꯣꯏ ꯑꯗꯨ ꯒꯦꯝꯗꯣ ꯆꯦꯟꯗꯨ ꯆꯦꯟꯕ ꯉꯁꯤꯁꯦ ꯍꯋꯥꯏ ꯑꯣꯏꯅ ꯇꯧꯔꯦꯗ ꯉꯁꯤꯗꯤ ꯀꯌꯥꯝ ꯊꯣꯏꯗꯣꯛꯄ ꯇꯧꯗ꯭ꯔꯦ ꯎ ꯑꯣ ꯅꯪꯁꯨ ꯍꯋꯥꯏ ꯆꯥꯕ꯭ꯔꯣ
ꯑꯩ ꯆꯥꯗꯦ ꯍꯋꯥꯏ ꯊꯣꯡꯒꯤ ꯊꯣꯡꯉꯦ ꯑꯩ ꯍꯥꯎꯇꯕꯒꯤ ꯆꯥꯗꯦ
ꯑꯦ ꯅꯪ ꯍꯧꯖꯤꯛꯇ ꯍꯥꯎꯋꯦ ꯍꯥꯏꯕ ꯅꯠꯇ꯭ꯔꯣ
ꯎ
ꯑꯣ ꯑꯣ ꯑꯁ ꯑꯩꯁꯨ ꯈꯪꯗ꯭ꯔꯦ ꯐꯣꯟ ꯇꯧꯃꯟꯗꯅ ꯃꯤ ꯑꯃꯅ ꯍꯥꯏꯕꯗꯨ ꯅꯪꯅ ꯍꯥꯏꯕꯒꯨꯝꯅ ꯑꯗꯨꯝ ꯈꯜꯂꯨꯕ
ꯎꯝ ꯀꯔꯤ ꯀꯔꯤ ꯑꯦꯟꯁꯥꯡ ꯆꯥꯕ꯭ꯔꯣ ꯑꯦ ꯍꯋꯥꯏꯅꯦ ꯍꯋꯥꯏ ꯍꯥꯏꯕꯗꯤ ꯀꯔꯤ ꯀꯔꯤ ꯍꯋꯥꯏꯔꯣ
ꯍꯋꯥꯏ ꯃꯁꯨꯨꯔꯤꯗꯨꯅꯦ
ꯎꯝ ꯑꯗꯨ ꯅ ꯍꯦꯅ ꯆꯅꯤꯡꯗꯦ
ꯎꯝ ꯍꯣꯏ ꯅꯨꯄꯤ ꯅꯨ ꯅꯨꯄꯤ ꯈꯣꯏꯗꯤ ꯑꯗꯨ ꯍꯋꯥꯏ ꯍꯋꯥꯏ ꯌꯥꯝ ꯆꯥꯗꯕꯅꯤ ꯅꯨꯄꯤꯈꯣꯏꯁꯦ ꯑꯗꯨꯝ ꯍꯋꯥꯏꯁꯦ ꯑꯗꯨꯝ ꯇꯟ ꯇꯟꯅ ꯍꯥꯏꯗꯤ ꯇꯜꯂꯦꯕ ꯑꯗꯨ ꯍ ꯍꯥꯏꯗꯣ ꯀ ꯆꯥꯗꯦꯕ
ꯎꯝ ꯅꯨꯄꯤ ꯅꯠꯇ꯭ꯔꯁꯨ ꯑꯩꯈꯣꯏ ꯏꯄꯥꯁꯨ ꯆꯥꯗꯦ ꯑꯗꯨꯁꯨ ꯍꯥꯎꯋꯥꯏꯗꯣ ꯍꯩꯅꯗꯦ ꯑꯩꯈꯣꯏ ꯏꯃꯥꯗꯤ ꯌꯥꯝ ꯄꯥꯝꯃꯦ ꯑꯍꯟꯗꯤ ꯌꯥꯝ ꯄꯥꯝꯃꯦ ꯑꯩꯈꯣꯏ ꯏꯕ ꯑꯣꯏꯁꯨ ꯌꯥꯝ ꯄꯥꯝꯃꯦ ꯍꯋꯥꯏ ꯍꯋꯥꯏ ꯃꯨꯁꯣꯔꯤꯗꯤ ꯇꯥꯉꯦ
ꯑꯩꯈꯣꯏꯗꯤ ꯑꯗꯨꯝ ꯍꯥꯎꯋꯦꯗꯔꯗꯤ ꯑꯗꯨꯝ ꯆꯥꯕ ꯑꯗꯨꯝ
ꯎꯝ ꯁꯥꯒ ꯍꯋꯥꯏ ꯃꯨꯁꯣꯔꯤꯒꯁꯦ ꯀꯅꯥꯅ ꯍꯥꯎꯕ
ꯑꯦ ꯁꯥꯗꯤ ꯁꯥꯗꯤ ꯇꯣꯡꯉꯥꯂꯦꯅ
ꯑꯗꯨ ꯑꯣꯏꯔꯁꯨ ꯑ ꯍꯣꯏ ꯃꯅꯥ ꯃꯁꯤꯡꯗ ꯍꯥꯏꯒꯦꯅꯦ ꯀꯩꯅꯣꯒ ꯍꯋꯥ ꯍꯋꯥꯏ ꯃꯨꯁꯔꯤꯒ ꯎꯝ ꯀꯣ ꯊꯔꯣꯏꯒꯁꯦ ꯀꯅꯥꯅ ꯊꯔꯣꯏꯗꯨꯁꯨ ꯁꯥ ꯆꯤꯡꯉꯦ ꯑꯗꯨ ꯅꯠꯇꯕ ꯍꯥꯏꯒꯦ
ꯎꯝ
ꯍꯋꯥꯏ ꯃꯁꯣꯔꯤꯒ ꯎꯇꯤ ꯊꯣꯡꯕꯒꯁꯦ ꯀꯅꯥꯅ ꯍꯥꯎꯕ
ꯎꯇꯤꯁꯨ ꯍꯥꯎꯋꯦ ꯍꯋꯥꯏꯁꯨ ꯍꯥꯎꯋꯦꯅ ꯑꯗꯨꯝ ꯍꯥꯎꯕ ꯉꯥꯛꯇꯅꯤ
ꯍꯥꯎꯗꯦ ꯍꯋꯥꯏꯃꯨꯁꯤꯔꯦꯗꯣ ꯀꯔꯤꯗ ꯍꯥꯎꯕ꯭ꯔꯥ ꯃꯤꯗꯤ ꯍꯣꯏ ꯃꯤꯒꯤ ꯑꯣꯏꯅꯕꯨꯗꯤ ꯌꯥꯝ ꯍꯥꯎꯋꯦ ꯑꯩ ꯑꯗꯨ ꯑꯩꯒꯤ ꯑꯣꯏꯅꯗꯤ ꯎꯝ
ꯑ
ꯑꯗꯨꯒꯤꯅꯦ ꯑꯩꯅ ꯆꯥꯗꯕꯗꯣ ꯑꯩꯈꯣꯏ ꯍꯋꯥꯏ ꯊꯣꯡꯕꯒꯤ
ꯑꯣ ꯏꯟꯖꯥꯡꯒꯤꯗꯤ ꯑꯗꯨꯝ ꯑꯩꯗꯤ ꯄꯪꯆꯥ ꯆꯥꯕ ꯃꯤꯅꯤꯗ
ꯎꯝ ꯃꯁꯥ ꯐꯝ ꯃꯁꯥ ꯐꯔꯝꯒꯅꯤ
ꯈꯪꯗꯦ ꯑꯗꯨꯕꯨꯗꯤ ꯑꯗꯨꯕꯨ ꯑꯦꯟꯁꯥꯡꯒꯤꯗꯤ ꯀꯌꯥ ꯀꯩꯅꯣ ꯇꯧꯗꯦ ꯑꯗꯨꯝ ꯄꯪꯆꯥꯥꯗ ꯆꯥꯕ ꯃꯤꯅꯤ
ꯑꯗꯨꯗꯤ ꯑꯦꯟꯁꯥꯡ ꯊꯣꯡ ꯑꯦꯟꯁꯥꯡ ꯊꯣꯡꯗꯨꯅ ꯊꯣꯡꯕ ꯆꯥꯕꯅ ꯐꯩꯌꯦꯗ ꯁꯦꯞ ꯑꯣꯏꯅꯕ
ꯀꯩꯔꯤꯕ
ꯑꯗꯨꯗꯤ ꯄꯩꯁꯥ ꯇꯤꯡꯗꯅꯕ ꯊꯕ ꯆꯥꯕꯗ ꯐꯔꯦꯕ
ꯍꯣꯏ ꯊꯨꯝꯁꯨ ꯌꯥꯝ ꯆꯥꯗꯦ ꯑꯩ ꯑꯗꯨꯝ ꯆꯝꯐꯨꯠ ꯑꯣꯏꯅ ꯑꯌꯥꯝꯕꯗ ꯑꯗꯨꯝ ꯆꯥꯏꯌꯦ ꯆꯝꯐꯨꯠ ꯑꯗꯨ ꯆꯝꯕ ꯑꯗꯨꯝ ꯆꯥꯏꯌꯦ ꯊꯥꯎꯁꯨ ꯆꯥꯗꯦ ꯑꯩꯗꯤ
ꯎ ꯆꯤꯟꯖꯥꯛ ꯑꯐꯕ ꯌꯥꯝ ꯆꯥꯏꯗ ꯍꯦꯜꯗꯤ ꯌꯥꯝꯅ ꯑꯣꯏꯅꯦ
ꯑꯩꯁꯨ ꯑꯗꯨꯝ ꯁꯥꯟꯅꯕ ꯄꯥꯝꯕ ꯑꯩꯒꯤꯅꯦꯗ
ꯑꯗꯣ ꯑꯩꯁꯨ ꯁꯥꯟꯅꯩ ꯁꯥꯟꯅꯔꯁꯨ ꯑꯩꯗꯤ ꯑꯐꯕ ꯄꯣꯠ ꯆꯥꯕꯗꯣ ꯑꯐꯕ ꯄꯣꯠ ꯆꯥꯗꯤ ꯆꯥꯏ ꯆꯝꯐꯨꯠꯀꯨꯝꯕꯗꯣ ꯆꯥꯏꯌꯦ ꯑꯗꯨꯣ
ꯎꯝ
ꯋꯥꯏꯁꯤꯗꯤ
ꯑ ꯍꯋꯥꯏꯁꯨ ꯑꯗꯨꯝ ꯍꯥꯎꯋꯦ ꯍꯥꯏꯕꯅꯦ ꯅꯨꯡꯇꯤꯒꯤꯗꯤ ꯆꯥꯅꯤꯡꯗꯦ ꯑꯩꯁꯨ ꯑꯇꯣꯞꯄꯁꯨ ꯆꯥꯅꯤꯡ ꯃꯅꯥ ꯃꯁꯤꯡ
ꯑꯣ ꯑꯩꯈꯣꯏ ꯏꯃꯥ ꯑꯗ ꯑꯩꯅ ꯆꯥꯅꯤꯡꯗꯕꯗꯣ ꯑꯩꯈꯣꯏ ꯍꯣꯏ ꯏꯃꯥ ꯑꯩꯈꯣꯏ ꯏꯃꯥꯒꯤꯗꯤꯀꯣ ꯏꯃꯥꯅ ꯑꯌꯨꯛ ꯈꯨꯗꯤꯡꯒꯤ ꯍꯋꯥꯏ ꯀꯥꯡꯇꯛꯇꯣ ꯐꯨꯠꯂꯦꯕ ꯃꯥꯧ ꯊꯨꯝ ꯈꯛꯇ ꯍꯥꯞꯄꯒ ꯐꯨꯠꯂꯦ ꯑꯗꯨꯒ ꯃꯍꯤꯒꯤꯁꯨ ꯀꯩꯁꯨ ꯈ ꯊꯥꯛꯍꯟꯕ ꯑꯗꯨ ꯊꯛꯄꯗꯣ ꯁꯨꯝ ꯏꯁꯥꯗ ꯐꯩ ꯑꯗꯨꯒ ꯋꯥꯡꯁꯨ ꯋꯥ ꯋꯥꯡꯉꯦ ꯍꯥꯏꯌꯦ ꯑꯗꯨ ꯊꯛꯄꯗꯣ ꯑꯗꯨꯒꯤ
ꯎꯝ ꯄ꯭ꯔꯣꯇꯤꯟꯁꯨ ꯌꯥꯎꯕꯅꯦ ꯑꯗꯨꯗ ꯍꯋꯥꯏꯗ ꯑꯗꯨꯒꯤꯅꯦ ꯍꯣꯏ ꯑꯗꯨꯝ ꯆꯥꯔꯁꯦ ꯑꯩꯅ ꯁꯥꯟꯅꯕꯒꯤꯗꯤ ꯍꯋꯥꯏꯁꯨ ꯑꯗꯨꯨꯝꯕ ꯌꯥꯕꯅꯦ
ꯁꯥꯟꯅꯕꯁ
ꯅꯪ ꯅꯪ ꯍꯧꯖꯤꯛ ꯅꯪꯅ ꯍꯧꯖꯤꯛ ꯁꯥꯟꯅꯕ ꯆꯠꯄ ꯀꯥꯟꯗ ꯅꯪ ꯌꯥꯝ ꯋꯥꯔꯤ ꯑꯗꯣ ꯃꯁ ꯃꯁꯜꯒꯨꯝꯕ ꯅꯪꯅ ꯍꯧꯖꯤꯛ ꯁꯥꯏꯒꯅꯦꯕ ꯃꯁꯜꯗꯨꯣ ꯐꯥꯏꯕꯗꯣ
ꯑ
ꯍꯦꯟ ꯆꯣꯡꯕ ꯀꯥꯟꯗ ꯅꯪꯒꯤ ꯃꯁꯜꯗꯣ ꯁꯦꯒꯥꯏꯒꯅꯤ ꯑꯗꯨ ꯄ꯭ꯔꯣꯇꯤꯟ ꯄ꯭ꯔꯣꯇꯤꯟ ꯆꯥꯔꯛꯇ꯭ꯔꯗꯤ
ꯀꯣꯏꯗꯤ ꯀꯣꯏ ꯔꯦꯗ ꯏꯟꯅ ꯁꯥꯟꯗꯕꯗ
ꯎꯝ
ꯑꯩꯅ ꯖꯤꯝ ꯁꯥꯟꯅꯕ ꯑꯩꯅ ꯁꯥꯖꯦꯜ ꯇꯧꯕ ꯖꯤꯝ ꯁꯥꯟꯅꯕ ꯆꯠꯄꯗꯣ ꯏꯃꯥꯅ ꯌꯥꯦ ꯇꯨꯒꯤ ꯑꯩꯅ ꯁ ꯀꯌꯥꯅꯦ ꯌꯥꯗꯦ
ꯖꯤꯝ ꯆꯠꯇ꯭ꯔꯁꯨ ꯅꯗꯪ ꯍꯧꯖꯤꯛ ꯁꯥꯟꯅꯔꯤꯗꯣ ꯑꯗꯨꯝ ꯌꯥꯔꯤꯗ ꯅꯨꯄꯤꯒꯤꯗꯤ ꯎꯝ ꯑꯗꯨꯝꯣꯏ ꯅꯣꯏꯔꯔꯣꯏꯕ
ꯁꯥꯒꯤ ꯀꯩ ꯍꯥꯏꯒꯅꯤ ꯏꯁꯀꯤꯜ ꯏꯁꯀꯤꯜꯒꯨꯝꯕ ꯅꯣꯏꯗꯦ ꯑꯗꯨꯝ ꯆꯥꯡ ꯑꯃꯅꯤ ꯏꯁꯀꯤꯜꯒꯨꯝꯕ ꯑꯗꯒꯤ ꯀꯩ ꯍꯥꯏꯒꯅꯤ ꯏꯁꯇꯥꯃꯤꯅꯥꯒꯨꯝꯕꯗꯣ ꯋꯥꯡ ꯪ ꯌꯥꯏꯗꯅ ꯆꯠꯄꯗꯣ ꯑꯗꯒꯤ ꯍꯦꯚꯒꯨꯝꯕꯗꯣ ꯑꯔꯨꯝꯕ ꯑꯔꯨꯝꯕꯗꯣ ꯀꯩꯒꯨꯝꯕ ꯊꯥꯡꯕ ꯉꯝꯅꯕ ꯍꯨꯃꯥꯡ ꯇꯥꯅꯕꯅꯦꯗꯅ ꯑꯗꯨ ꯌꯥꯗꯦ ꯑꯩꯈꯣꯏ ꯏꯃꯥꯗꯤ ꯑꯦꯝ ꯐꯥꯎꯦꯈꯣꯏ ꯃꯥꯁ
ꯎꯝ
ꯏꯄꯥꯅ ꯉꯥꯡꯒꯗꯔꯥ ꯍꯥꯏꯔꯒ ꯏꯃꯥꯅꯣꯏꯅ ꯉꯥꯡꯉꯤ
ꯎꯝꯝ ꯍꯣꯏ ꯁꯅꯕ ꯈꯣꯏꯗꯤ ꯆꯤꯟꯖꯥꯛꯅꯤ ꯆꯤꯟꯖꯥꯛꯁꯨ ꯐꯖꯕ ꯆꯥꯗꯣꯏꯅꯦ ꯅꯪꯅꯪꯁꯨ ꯍꯦꯟꯅ ꯈꯪꯉꯝꯒꯅꯤ ꯑꯗꯨꯗꯤ ꯑꯩꯗꯤ ꯄ꯭ꯔꯣꯐꯦꯁꯅꯦꯜꯃꯛꯇꯤ ꯅꯠꯇꯦ
ꯑꯗꯣ ꯑꯗꯨꯗꯤ ꯑꯍꯩꯕ ꯑꯍꯩꯕ ꯑꯃ ꯍꯥꯏꯔꯛꯑꯣꯅꯦ ꯅꯪꯅ ꯊꯣꯡ ꯎꯝ ꯀꯩꯅꯣ ꯇꯧꯕ ꯑꯐꯕ ꯆꯤꯟꯖꯥꯛꯇ ꯈꯔ ꯍꯩꯕ ꯅꯪꯅ ꯊꯣꯡꯕ ꯍꯩꯕ ꯑꯃ ꯍꯥꯏꯔꯛꯑꯣꯅꯦ ꯑꯩꯁꯨ ꯍꯥꯏꯅꯕ
ꯅꯪ
ꯏꯃꯥ ꯍꯣꯏ ꯂꯩꯇꯕ ꯀꯥꯟꯗ ꯑꯩꯅ ꯊꯣꯡꯕ ꯌꯦꯟ ꯅꯠꯇꯦ ꯃꯅꯥ ꯃꯁꯤꯡ ꯁꯤꯡꯗ
ꯃꯅꯥ ꯃꯁꯤꯡꯔꯣ
ꯎꯝ ꯏꯃꯥ ꯍꯣꯏ ꯂꯩꯇꯕ ꯀꯥꯟꯗ ꯑꯩꯅ ꯊꯣꯡꯕ ꯍꯩꯅꯕ
ꯑꯦ ꯑꯗꯨꯗꯤ ꯃꯅꯥ ꯃꯁꯤꯡꯒꯤꯗꯤ ꯊꯣꯡꯕ ꯑꯗꯨꯝ ꯂꯣꯏꯅ
ꯑꯩ ꯍꯩꯇꯦ ꯑꯩ ꯆꯥꯛ ꯑꯩ ꯆꯥꯛ ꯊꯣꯡꯕ ꯍꯩꯇ ꯇ
ꯑꯦ ꯅꯪꯗꯤ ꯑꯣ ꯈꯨꯣꯈꯣ ꯁꯅꯕꯗꯤꯅ ꯑꯗꯨꯝ ꯆꯥꯛꯈꯨꯝꯗ ꯆꯪꯗ꯭ꯔꯦ
ꯎꯝ ꯆꯁꯕꯗꯤ ꯆꯉꯦꯍꯦ
ꯑꯗꯨꯗꯤ ꯂꯣꯏ ꯆꯪꯉꯍꯦ ꯑꯗꯨꯗꯤ ꯆꯥꯛ ꯆꯥꯕꯒꯤ
ꯑꯩ ꯃꯦꯒꯤ ꯊꯣꯡꯕꯒ ꯌꯦꯔꯨꯝ ꯐꯨꯠꯄꯒꯗꯤ ꯍꯩ
ꯎꯝ ꯑꯗꯨꯅꯤ ꯃꯦꯒꯤꯗꯨ ꯆꯥꯔꯅꯨ ꯑꯗꯨꯗꯤ ꯄ꯭ꯔꯣꯁꯦꯁ ꯐꯨꯗꯅꯦ ꯄꯨꯛꯀꯤ ꯅꯨꯡꯉꯥꯏꯇꯕꯅꯤ ꯍꯛꯆꯥꯡꯒꯤ ꯃꯣꯏ ꯄ꯭ꯔꯣꯁꯦꯁ ꯇꯧꯔ ꯀꯨꯏꯅ ꯊꯝꯅꯤꯉꯥꯏ
ꯑꯗꯣ ꯑꯩꯈꯣꯏꯗꯤ ꯑꯩꯈꯣꯏꯅ ꯃꯥꯅꯦ ꯑꯗꯣ ꯑꯩꯈꯣꯏꯅ ꯂꯩꯕ ꯂꯝꯁꯤꯗꯗꯤ ꯃꯦꯒꯤꯅ ꯈ꯭ꯋꯥꯏꯗꯒꯤ ꯕꯦꯁ ꯑꯣꯏ ꯇ꯭ꯔꯛ
ꯑꯗꯨꯗꯤ ꯎꯝ ꯑꯩꯗꯤ ꯆꯥꯗꯕꯅꯤꯅ ꯑꯗꯨꯝ ꯃꯤꯅꯗꯤ ꯏ ꯍꯣꯏ ꯑꯉꯥꯡꯁꯨ ꯑꯍꯟꯁꯨ ꯅꯍꯥꯁꯨ ꯑꯗꯨꯝ ꯆꯥꯔꯤꯌꯦ ꯑꯗꯨ ꯑꯩꯗꯤ ꯆꯥꯗꯦ
ꯍꯣꯏ ꯇꯟ ꯆꯥꯕ ꯌꯥꯏꯑꯕ ꯇꯟ ꯆꯥꯕꯗꯣ ꯏꯁꯥꯗ ꯌꯥꯝꯅ ꯂꯨꯝꯍꯜꯂꯦꯕ ꯁꯥꯟꯅꯕ ꯄꯅꯤꯅ
ꯎꯝ
ꯁꯪꯒꯣꯝꯗꯨꯁꯨ ꯑꯩ ꯇꯥꯛꯅꯤꯡꯗꯦ ꯁꯪꯒꯣꯝ ꯃꯅꯝꯗꯣ ꯑꯩ ꯍꯩꯅꯗꯦ
ꯎꯝ
ꯑꯗꯨ ꯍꯥꯏꯌꯣꯅꯦ ꯑꯦꯟꯁꯥꯡ ꯑꯃ ꯇꯥꯛꯂꯛꯑꯣ ꯅꯪꯅ ꯍꯩꯕ ꯍꯦꯜꯗꯤ ꯑꯣꯏꯕ ꯑꯐꯕ
ꯑꯐꯕꯗꯨꯔꯣ
ꯎꯝ
ꯑꯩꯗꯤ ꯑꯗꯨꯝ ꯑꯔꯩ ꯑꯔꯩꯕ ꯑꯗꯨꯝ ꯊꯣꯡꯉ ꯆꯥꯕꯅꯦ
ꯍꯣꯏꯑ ꯑꯗꯨꯗ ꯑꯃ ꯍꯥꯏꯌꯣꯅ ꯑꯩꯅ ꯍꯥꯏꯒꯗꯧꯕ ꯈꯔ ꯂꯥꯏꯕ
ꯈꯔ ꯂꯥꯏꯕꯗꯨꯔꯣ ꯑꯗꯨꯖ ꯑꯣꯏ ꯇꯤ ꯏꯟꯗꯦꯝꯗꯣ
ꯎꯝ
ꯌꯦꯟꯗꯦꯝ ꯑꯂꯨ ꯑꯗꯨꯒ ꯉꯥꯔꯤꯒꯨꯝꯕ ꯊꯥꯔꯒ ꯑꯗꯨꯝ ꯊꯣꯡꯉ ꯂꯣꯏꯔꯦ ꯀꯩꯅꯣ
ꯑ ꯊꯣꯡꯕꯗꯣ ꯍꯩꯇ ꯍꯥꯏꯕ ꯑꯗꯨꯒ ꯊꯥꯛꯑꯒ ꯊꯣꯡꯉꯦ ꯍꯥꯏꯕꯗꯤ ꯈꯪꯉꯦꯕ ꯑꯗꯨ ꯊꯣꯡꯕꯗꯣ ꯍꯩꯇꯕ ꯃꯥꯒꯤ ꯍꯥꯏꯗꯤ ꯃꯊꯪ ꯃꯊꯪ ꯃꯅꯥꯎꯅ ꯍꯣꯏ ꯑꯗꯣ ꯇꯥꯛꯄꯤꯌꯣ ꯍꯥꯏꯕ
ꯑꯣ ꯑꯗꯨꯗꯤ ꯀꯩꯅꯣ ꯇꯧꯔꯣ ꯏꯁꯤꯡ ꯀꯩꯅꯣ ꯈꯥꯡꯗ ꯏꯁꯤꯡ ꯈꯥꯡ ꯃꯆꯥꯗꯣ ꯑꯗꯨꯗ ꯏꯁꯤꯡ ꯍꯥꯞꯈ꯭ꯔꯣ ꯑꯗꯨꯗꯤ ꯏꯁꯤꯡꯒꯤ ꯂꯦꯚꯦꯜꯗꯨꯗꯤ ꯅꯪ ꯌꯦꯟꯁꯥꯡꯒꯤ ꯃꯇꯨꯡ ꯏꯟꯅ ꯍꯥꯞꯀꯗꯧꯕꯅꯦ ꯌꯥꯝ ꯍꯦꯟꯅ ꯍꯥꯞꯄ ꯌꯥꯏ ꯌꯦꯟꯁꯥꯡꯗꯣ ꯈꯔ ꯌꯥꯝꯅ ꯍꯥꯞꯄ ꯑꯗꯨ ꯏꯁꯤꯡ ꯍꯥꯞꯄꯣ ꯏꯁꯤꯡ ꯍꯥꯞꯄ ꯀꯥꯟꯗ ꯂꯧꯈꯠꯇ꯭ꯔꯤꯉꯩꯗ ꯀꯩꯅꯣ ꯕꯔꯅꯔꯗ ꯂꯧꯈꯠꯇ꯭ꯔꯤꯉꯩꯗ ꯑ ꯖꯤꯟꯖꯔꯗꯣ ꯁꯤꯡꯗꯣ ꯇꯥꯕ꯭ꯔꯥ ꯍꯜꯂꯣ